ꯍꯜꯂꯣ
ꯇꯥꯏ ꯇꯥꯏ
ꯑꯣ ꯀꯗꯥꯏꯅꯣꯅꯪ ꯆꯥꯛꯆꯥꯔꯕꯣ
ꯁꯥꯔꯦ
ꯀꯩ ꯏꯟꯖꯡ ꯆꯥꯔ ꯅꯣꯛꯅꯤꯡꯉ ꯀꯌꯥꯝ ꯈꯨꯝꯕ ꯇ ꯇꯧꯗ
ꯑꯩꯁꯨꯅꯦ ꯏꯕꯦꯃꯥ ꯅꯣꯛꯅꯤꯡꯉꯦ ꯑꯩꯗꯤ ꯑꯩ ꯅꯥꯉꯣꯟꯗ ꯃꯦꯁꯁꯥꯒꯦ ꯊꯕꯥꯗꯣ ꯎꯕꯔ꯭
ꯀꯩ ꯑꯦꯟꯁꯪꯡ ꯆꯥꯔꯒꯦ
ꯎ ꯀꯩꯅꯣꯅꯦ ꯁꯦꯄꯣꯠ ꯊꯣꯡꯕ
ꯎꯝ
ꯑꯩꯈꯣꯏ ꯃꯃꯤꯅ ꯃꯣꯏ ꯌꯦꯟ ꯊꯣꯡꯉꯦꯅ ꯄꯤꯔꯛꯑꯦꯕ
ꯎꯝ
ꯑꯗꯨꯗꯨꯒ ꯇꯧꯔꯥ ꯆꯥꯔꯦ
ꯎꯝ ꯃꯃꯥ ꯍꯣꯏ ꯇꯨꯝꯒꯔꯕꯣ
ꯀꯣꯛ ꯀꯥꯟ ꯄꯥꯔꯤ ꯀꯣꯛ ꯀꯣꯛ ꯄꯥꯏꯕꯤ ꯌꯣꯌꯦ
ꯁꯤꯁ
ꯑꯁꯦꯡꯕꯩꯅꯦ ꯀꯣꯛ ꯄꯥꯏꯅꯤ ꯏꯕꯦꯝꯃꯥ ꯀꯣꯛ ꯄꯥꯏꯕꯤꯌꯣꯅ
ꯎꯝ
ꯑꯩꯅ ꯀꯣꯛ ꯄꯥꯏꯕꯁꯦ ꯇꯨꯝꯅꯤꯡꯕꯅꯦꯕ ꯃꯤꯁꯦ ꯑꯗꯨꯝ
ꯎꯝ
ꯑꯩꯁꯨ ꯀꯣꯂꯦꯖꯇꯅꯦ ꯑꯗꯨꯝ ꯀꯣꯛꯁꯦ ꯃꯤꯒꯤ ꯀꯣꯛꯁꯦ ꯍꯦꯛ ꯄꯥꯏꯔꯕ ꯑꯗꯨꯅꯦ ꯚꯥꯏ ꯎꯏꯅꯤꯡꯉꯑꯦ ꯅꯪ ꯄꯥꯏꯕꯥꯁꯦ ꯑꯗꯨꯝ ꯍꯥꯏꯔꯛꯇꯣꯏꯅꯦ
ꯅꯪ ꯈꯨꯠ ꯆꯦꯠꯂꯝꯒꯥꯅꯤꯌꯦꯃꯄꯥꯡ ꯑꯃ ꯂꯩꯗꯅꯕ
ꯍꯣꯏ ꯑꯗꯨꯗ ꯑꯩ ꯑꯩꯗꯣ ꯈꯨꯖꯤꯟꯁꯦ ꯌꯥꯝꯁꯨ ꯄꯥꯏꯌꯦꯕꯀꯣ
ꯎꯝ
ꯑꯗꯨꯅ ꯃꯤꯒꯤ ꯍꯥꯏꯗꯤ ꯍꯣꯠꯄ ꯒꯨꯝꯕ ꯑꯗꯨꯝꯕ ꯑꯗꯨꯝ ꯅꯨꯡꯉꯥꯏꯕꯗꯣ ꯈꯪꯕ꯭ꯔꯥ
ꯎꯝ ꯈꯣꯠꯇꯕꯗꯣ ꯃꯤꯉꯣꯟꯗ
ꯑ ꯑꯗꯨꯃꯥꯏꯅ ꯇꯧꯕꯗꯣ ꯅꯨꯡꯉꯥꯏꯕꯗꯣ ꯑꯣꯏꯕꯗꯣ ꯑꯣꯏꯕ
ꯎꯝ
ꯃꯤ ꯑꯗꯨꯝ ꯃꯤꯁꯦ ꯂꯣꯏꯃꯛꯅꯦ ꯍꯥꯏꯕ ꯑꯩꯅ ꯄꯤꯕ ꯈꯨꯠꯁꯦꯛ ꯄꯥꯏꯔꯕ ꯑꯗꯨꯝꯅ ꯇꯨꯝꯅꯤꯡꯉꯤ ꯇꯨꯝꯅꯤꯡꯉꯦ ꯍꯥꯏꯗꯕ ꯑꯗꯒꯤ ꯁꯨꯝ ꯑꯩꯅ ꯑꯉꯥꯡꯒꯤ ꯃꯁꯝ ꯍꯥꯠꯄꯕꯨ ꯑꯣꯏꯔꯣ ꯑꯃꯕꯨ ꯑꯣꯏꯔꯣ
ꯎꯝ
ꯁꯨꯝ ꯄꯥꯏꯕꯁꯦ ꯀꯦ ꯑꯩꯈꯣꯏ ꯆꯦ ꯍꯣꯏꯒꯤ ꯁꯪ ꯄꯥꯏꯕꯥꯁꯦ ꯑꯃ ꯃꯣꯟ ꯃꯣꯟ ꯃꯣꯟ ꯂꯥꯎꯔꯛꯏ ꯃꯣꯟ ꯃꯣꯟ ꯂꯥꯎꯕꯗꯧꯅ ꯈꯨꯠ ꯃꯣꯟꯕꯗꯣ ꯈꯪꯕꯔꯥ
ꯑ
ꯑ ꯑꯗꯨ ꯑꯣꯏꯕꯗꯣ ꯑꯣꯏꯌꯦꯕꯥ
ꯎꯝ ꯑꯩꯗꯤ ꯈꯠꯁꯦ ꯅꯣꯏꯗ꯭ꯔꯕꯅꯤꯅ ꯃꯇꯣꯡ ꯌꯥꯎꯗ꯭ꯔꯕꯅꯤꯅ ꯂꯣꯏꯔꯦ
ꯑꯣ ꯑꯩꯈꯣꯏꯁꯦ ꯅꯣꯏꯕ ꯑꯣꯏꯔꯔꯣ
ꯑꯩꯒꯤ ꯈꯨꯠꯁꯦ ꯍꯥꯏꯕ
ꯍꯣꯏꯅꯦ ꯑꯗꯨꯅꯦ ꯑꯩꯒꯤ ꯈꯨꯠꯁꯦ ꯃꯤꯑꯣꯣꯏꯕ ꯑꯣꯏꯖꯥꯔꯥ ꯈꯪꯗꯦ
ꯎꯝ ꯅꯥꯇꯣꯡ ꯌꯥꯎꯕꯅꯤꯅꯀꯣ ꯊꯣ ꯊꯣ ꯊꯠ ꯂꯑꯣ ꯎꯝ
ꯑꯗꯨꯒꯤꯅ ꯃꯥꯂꯦ
ꯎꯝ ꯑꯩꯒꯤꯗꯤ ꯌꯥꯎꯗꯦꯕ ꯇꯣꯡꯗꯣ
ꯑ
ꯊ ꯂꯣꯏꯔꯈꯣꯁꯤ ꯃꯨꯔꯒ
ꯑꯗꯨꯅꯤ ꯑꯣ ꯈꯨꯠꯁꯦ ꯈꯨꯠ ꯁꯥꯟꯅꯔꯒ ꯑꯃ ꯀꯪꯊꯔꯛꯄꯒꯤ ꯌꯥꯝ ꯂꯩꯕꯅꯤꯅꯦ
ꯎꯝ ꯑꯩ ꯍꯟꯗꯛ ꯈꯨꯠꯀꯤ ꯑꯩꯁꯦ ꯍꯟꯗꯛ ꯒꯥꯔꯤ ꯊꯧꯕꯒꯤ ꯀꯥꯃꯟꯕꯗꯨꯗꯅꯦ ꯈꯪꯕ꯭ꯔꯥ ꯑꯃ ꯈꯨꯠꯀꯤ ꯍꯟꯗꯛ ꯋꯥ꯭ꯋꯥꯏꯠꯅꯤꯡ ꯀ꯭ꯔꯤꯝ ꯌꯥꯝꯅ ꯍꯥꯏꯕꯗꯤ ꯂꯣꯁꯟꯗ ꯏꯁꯅꯦꯜꯒꯨꯝꯕ ꯑꯗꯒꯤ ꯁꯟꯁꯀ꯭ꯔꯤꯟ ꯏꯁꯄ꯭ꯔꯦꯒꯨꯝꯕ ꯊꯣꯛꯏꯗꯅ
ꯑꯥ ꯑꯥ
ꯑꯗꯨꯒꯨꯝꯕꯗꯣ ꯂꯩꯁꯦ ꯀꯥꯏꯔ ꯀꯥꯏꯅ ꯈꯜꯂꯝꯃꯕꯅꯦ ꯍꯥꯏꯕꯣ ꯑꯩꯠꯁꯨ ꯃꯨꯃꯟꯗꯅ
ꯅꯪ ꯃꯣꯏ ꯒ꯭ꯂꯣꯐꯇ ꯎꯞꯇ꯭ꯔꯣ
ꯒ꯭ꯂꯣꯚ ꯃꯔꯛ ꯑꯃ ꯑꯍꯥꯟꯕ ꯊꯧꯗ ꯄꯝꯗ ꯑꯩ ꯒ꯭ꯂꯣꯚ ꯂꯩꯕ ꯀꯨꯏꯗ꯭ꯔꯤꯕ
ꯎꯝ
ꯑꯗꯨꯅ ꯂꯣꯏ ꯀꯥꯁꯟꯕꯗꯣ
ꯑꯩꯁꯨ ꯑꯗꯨ ꯑꯁ ꯑꯩꯁꯨꯅꯦ ꯍꯥꯏꯁ ꯑꯩꯁꯨꯅꯦ ꯈꯨꯠ ꯑꯣꯏꯣꯏ ꯊꯪꯁꯤꯅꯤ ꯄꯨꯔꯥꯛ ꯀꯥꯔꯤꯁꯦ ꯍꯥꯏꯗꯤ ꯑꯩꯅ ꯑꯩꯈꯣꯏꯒꯤ ꯏꯔꯨꯖꯃꯗꯣ
ꯎꯝ
ꯑꯗꯨꯗꯣ ꯍꯥꯏꯗꯤ ꯑꯩꯗꯣ ꯃꯈꯥ ꯑꯣꯟꯕꯅꯤꯅ ꯅꯨꯡꯁꯥꯗꯣ ꯑꯣꯏꯔꯣ ꯐꯨꯖꯤꯜꯂꯤꯗꯨꯅ ꯍꯛꯆꯥꯡ ꯀꯌꯥ
ꯎꯝ
ꯑꯗꯨꯒꯤ ꯑꯗꯨꯃꯥꯏꯅ ꯇꯧꯕꯒꯤ
ꯎꯝ
ꯀꯥꯔꯦ ꯌꯦꯠꯅ ꯈꯔ ꯐꯩ
ꯑꯁ ꯑꯩꯗꯤ ꯂꯩꯇ꯭ꯔꯦ ꯄꯨꯔꯥ ꯀꯩꯅꯣ ꯃꯀꯣꯛ ꯋꯥꯏ ꯍꯥꯏꯗꯤ ꯈꯨꯠ ꯍꯧꯔꯛꯄꯒꯤ ꯃꯇꯣꯟ ꯍꯥꯏ ꯃꯇꯦꯛꯁꯤ ꯈꯛꯇꯅꯤ ꯉꯧꯔꯤꯁꯦ ꯑꯗꯨꯒ ꯃꯈꯥ ꯇꯥꯔꯛꯄꯁꯤꯅꯤ ꯉꯥꯡꯉꯒ ꯉꯥꯡꯕ ꯑꯃ ꯌꯥꯎꯅꯤ ꯃꯨꯕꯗ ꯍꯧꯪꯕ꯭ꯔꯥ
ꯈꯪꯉꯦ ꯈꯪꯉꯦ ꯑꯣ ꯉꯧꯕꯩꯅꯦ
ꯆ ꯉꯥꯡ ꯑꯃ ꯃꯨꯏꯌꯦꯕ
ꯑꯧ ꯑꯗꯣ ꯅꯪꯗꯣ ꯉꯧꯕꯩꯅꯤꯀꯣ ꯑꯗꯣ ꯑꯩꯁꯨꯅꯦ ꯑꯩꯁꯨ ꯃꯨꯏꯗꯣꯏꯅꯦ ꯑꯗꯨꯅꯅꯦ ꯍꯥꯏꯗꯤ ꯈꯪꯗꯦ ꯃꯃ ꯀꯥꯊꯦꯛꯄꯗ ꯉꯥꯡꯂꯤ ꯉꯥꯡꯂꯤ ꯆꯪꯉꯒ ꯀꯥꯊꯦꯛ
ꯑꯥ ꯑꯥ ꯑꯗꯨ ꯑꯣꯏ ꯍꯥꯏꯕ ꯑꯗꯨ ꯅꯨꯡꯁꯥꯅ ꯀꯥꯔꯦ ꯍꯣꯏ ꯑꯣꯏꯔꯝꯗꯧ ꯃꯥꯜꯂꯦꯕꯣ ꯉꯥꯡꯉꯦ
ꯑꯧ ꯑꯁ ꯑꯩꯗꯤ ꯍꯌꯦꯡ ꯍꯖꯤꯡꯄꯣꯠꯅꯤꯗꯅ
ꯎꯝ
ꯑꯗꯣ ꯌꯦꯂꯣꯒꯤ ꯐ꯭ꯔꯨꯏꯠ ꯑꯅꯦ ꯈꯤꯇꯪꯅꯦ ꯑꯩ ꯀꯨꯆꯨꯁꯤꯒꯩ ꯁꯨꯝ ꯇꯟꯁꯤꯜꯂꯛꯑꯦ ꯍꯥꯏꯕ ꯍꯥꯏꯗꯤ ꯁꯣꯝ ꯅꯥꯀꯟꯗꯨꯗꯤ ꯀꯩꯝ ꯇꯧꯗꯦꯕ ꯀꯣ ꯁꯨꯝꯅꯥꯀꯟꯗꯤ ꯈꯨꯠꯇꯣ ꯌꯥꯝ ꯊꯤꯅ
ꯑꯩ ꯅꯪꯅ ꯑꯃꯨꯛ ꯐꯤ ꯑꯃꯨꯛ ꯌꯥꯟꯗꯣꯏꯅꯤꯗꯅ
ꯎꯝ
ꯐꯤꯁꯨ ꯑꯃꯨꯛ ꯌꯥꯖꯅꯤ ꯑꯗꯒꯤ ꯃꯦꯀꯞ ꯇꯧꯕꯗꯣ ꯈꯨꯠꯇꯣ ꯐꯥꯎꯟꯗꯦꯁꯟ ꯈꯔ ꯇꯩꯁꯜꯂꯣ
ꯑꯁ ꯉꯝ ꯆꯔꯣꯏ ꯆꯨꯔꯗꯤ ꯎꯝ
ꯃꯄꯥ ꯃꯈꯥꯗꯣ ꯃꯇꯦꯛ ꯃꯇꯦꯛ ꯈꯔ ꯋꯥꯡꯅ ꯇꯩꯌꯣ ꯌꯥꯕꯅꯦ ꯃꯤ ꯂꯣꯏ ꯇꯩꯅꯩꯑ ꯍꯩꯖꯤꯡꯕꯣꯠꯀꯤ ꯀꯩꯅꯥꯒ ꯂꯣꯏ ꯇꯩꯅꯩ ꯑꯗꯨꯗꯤ
ꯑꯗꯣ ꯂꯨꯄꯥ ꯀꯌꯥꯃꯨꯛ ꯄꯤꯗꯣꯏꯅꯣ ꯈꯜꯂꯤꯅꯤꯅꯦ ꯂꯤꯁꯤꯡ ꯑꯅꯤꯗꯣ ꯌꯥꯝꯗꯤ ꯌꯥꯝꯗꯣꯏꯅꯦꯕ ꯍꯥꯏꯗꯤ ꯑꯍꯟ ꯑꯍꯟꯐꯥꯎꯗꯗ ꯃꯣꯏ ꯃꯣꯏ ꯈꯪꯅꯕꯗ ꯑꯗꯨꯝ ꯂꯤꯁꯤꯡ ꯑꯅꯤꯁꯦ ꯀꯩꯁꯨ ꯄꯤꯅꯗꯦꯗꯅꯀꯣ
ꯎꯝ ꯑꯗꯨꯅꯦ ꯎꯝ
ꯑꯗꯨꯅ ꯑꯩꯁꯦ ꯂꯤꯁꯤꯡ ꯑꯃ ꯄꯤꯔꯁꯤꯔ ꯂꯤꯁꯤꯡ ꯑꯃ ꯆꯥꯝꯃꯉꯥ ꯄꯤꯔꯤꯁꯤꯔ ꯑꯗꯣ ꯑꯩꯁꯦ ꯕꯣꯀꯤ ꯑꯃ ꯂꯩꯈ꯭ꯔꯁꯤꯔꯥ ꯀꯥꯏ ꯈꯟꯖꯤꯜꯂꯛꯏꯅꯤꯅꯣ
ꯕꯨꯛꯈꯤ ꯑꯃ ꯂꯩꯔꯒ ꯍꯥꯏꯗꯤ ꯂꯤ ꯄꯩꯁꯥ ꯈꯛ ꯄꯤꯕꯗꯨꯗꯤ ꯑꯃꯨꯛ ꯌꯥꯝ ꯆꯝꯃꯤꯗꯅꯀꯣ ꯕꯨꯀꯦ ꯑꯃ ꯂꯩ ꯑꯗꯨꯒ ꯑꯦꯝꯕꯂꯞꯇ ꯍꯥꯞꯄꯣ
ꯑꯦꯝꯚꯦꯂꯦꯞꯁꯦ ꯀꯗꯥꯏ ꯌꯣꯟꯒꯦꯁꯤꯅꯩꯅ ꯈꯜꯂꯤ ꯑꯦꯝꯚꯦꯂꯦꯞꯇ ꯆꯨꯝꯅꯒꯤ ꯔꯦꯗꯀꯤ ꯑꯦꯝꯕꯤꯂꯦꯇ ꯄꯤꯕꯗꯨꯗꯤ ꯏꯀꯥꯏꯁꯦ ꯍꯥꯏꯕ ꯑꯗꯨ ꯆꯨꯝꯅꯒꯤ꯭ꯏꯠ ꯑꯦꯝꯕꯤꯦꯂꯦꯠꯇ ꯄꯤꯕꯤꯕꯗꯨ ꯏꯀꯥꯏꯁꯦ ꯍꯥꯏꯕ ꯌꯥꯝꯅ
ꯑꯗꯨꯗꯤ ꯀꯩꯅꯣꯒꯨꯝꯕꯗꯣ ꯀ꯭ꯔꯤꯌꯦꯠꯂꯛꯀꯨꯝꯕ ꯑꯥꯔꯇꯤꯁꯇꯣ ꯑꯃ ꯑꯥꯔꯇꯤꯁ ꯑꯃ ꯅꯥꯆꯣꯡꯒꯤ ꯑꯣꯄꯣꯖꯤꯠꯇ ꯂꯩꯕ ꯒꯤꯐ ꯃꯌꯥꯝ ꯌꯣꯟꯐꯝ ꯉ
ꯈꯪꯉꯦꯕꯦꯝꯃ ꯑꯔꯇꯤꯁ
ꯑꯗꯨꯒꯨꯝꯕ ꯅꯠꯇ꯭ꯔꯒꯅꯅꯦ ꯑꯥ ꯁꯨꯄꯔ ꯃꯥꯔꯀꯦꯠꯇꯨꯒꯤ ꯃꯈꯥꯗ ꯒꯤꯐ ꯌꯣꯟꯕ ꯃꯌꯥꯝ ꯂꯩꯕꯅꯦꯕ ꯊꯥꯏꯅꯒꯤ ꯑꯗꯨꯒꯨꯝꯕꯗ ꯍꯪꯕꯗꯁꯨ ꯍꯥꯏꯐꯦꯠ ꯈꯪꯕꯁꯨ ꯌꯥꯏꯅ ꯃꯣꯏꯁꯨ
ꯑꯗꯣ ꯑꯩꯁꯦ ꯈꯟꯗꯤ ꯈꯜꯂꯝꯕꯅꯦꯀꯣ ꯒ꯭ꯔꯔꯤꯠ ꯂꯦꯐꯇ ꯁꯦꯝꯍꯟꯁꯤꯔꯅ ꯍꯑ ꯕꯤꯂꯦꯛꯇ ꯑꯣꯗꯣꯛ ꯎꯅ ꯇꯥꯜꯂꯦ ꯃꯥꯡꯉꯤꯁꯨꯅꯦ
ꯎꯝ
ꯀꯩꯅꯣ ꯇꯧꯕ ꯁꯦꯝꯍꯟꯕꯗꯣ
ꯎꯝ
ꯍꯥꯏꯖꯤꯛ ꯄꯣꯠꯀꯤ ꯃꯌꯥꯝ ꯁꯦꯝꯍꯜꯂꯦꯕ ꯕꯣꯛꯁ ꯀꯔꯤ ꯀꯔꯥ ꯃꯌꯥꯝ ꯑꯃ
ꯑꯣ ꯀ ꯂꯥꯛꯇ
ꯑ ꯀ꯭ꯔꯦ ꯂꯥꯛꯇꯥ ꯑꯗꯨꯒꯤ ꯍꯥꯏꯗꯤ ꯎꯝ ꯆꯤꯜꯂꯝꯒꯗ꯭ꯔꯥꯅꯁꯨ ꯇꯧ ꯃꯤ ꯃꯌꯥꯝꯕꯨꯗꯤ ꯑꯗꯨꯝ ꯇꯧꯅꯩ ꯉꯥꯛꯇꯅꯤ ꯑꯗꯨ ꯑꯣꯏꯔꯁꯨ ꯍꯥꯏꯗꯤ ꯃꯤ ꯑꯗꯨ ꯃꯥꯟꯅꯕꯅꯤꯅ ꯍꯥꯏꯖꯟꯕꯗꯨ ꯇꯟꯕꯗꫭ ꯑꯗꯨ ꯃꯤ ꯇꯣꯉꯥꯟꯅ ꯑꯗꯨꯃꯥꯏꯅ ꯑꯦꯟꯚꯦꯂꯞꯀ ꯂꯩꯔꯤꯖꯥꯔꯥꯗꯤ ꯈꯪꯗꯦꯕꯀꯣ
ꯑꯥ ꯌꯥꯔ ꯃꯣꯏꯗ ꯁꯦꯝꯕꯤꯌꫭ ꯍꯥꯏ ꯗꯤ ꯁꯦꯝꯃꯛꯀꯅꯤꯌꯦ ꯃꫭꯏ ꯍꯥꯏꯗꯤ ꯕꯨꯀꯦꯗ ꯑ ꯑꯦꯟ ꯕ꯭ꯂꯞꯀ ꯂꯣꯏꯅꯅ ꯁꯦꯝꯕꯤꯌꯣ ꯍꯥꯏꯕ ꯃꯇꯝꯗ ꯌꯥꯔꯛ ꯑꯗꯣ ꯑꯇꯣꯞꯄ ꯀ꯭ꯔꯦꯠ ꯂꯞ ꯅꯠꯇꯕ ꯑꯇꯣꯞꯄ ꯌꯦꯡꯉꫭ ꯌꯥꯗ꯭ꯔ
ꯑꯗ ꯍꯌꯦꯡꯁꯦ ꯈꯨꯗꯛꯅꯤꯅ ꯑꯃꯨꯛ ꯌꯥꯗꯧꯕ ꯑꯩꯁꯨ ꯅꯍꯥꯛ ꯎꯝ
ꯎꯝ
ꯅꯣꯏ ꯑꯗꯨ ꯗꯨ ꯅꯦ ꯑꯗꯣ ꯈꯪꯗꯦꯅꯦ ꯀꯃꯥꯏꯅ ꯇꯧꯗꯣꯏꯅꯣ ꯈꯪꯗꯦ
ꯑꯗꯨꯝ ꯑꯉꯧꯕꯗꯨꯗ ꯍꯥꯞꯄꯀꯦ ꯍꯥꯞꯄꫭ ꯀꯩꯗꯧꯔꯦ ꯑꯗꯨꯝ ꯕꯨꯀꯦꯗꯨ ꯄꯤꯔꯒ
ꯎꯝ ꯑꯗꯨꯝ ꯕꯨꯀꯦꯗꯣ ꯑꯃꯨꯛ ꯄꯨꯡꯗꫭ ꯃꯔꯤ ꯃꯈꯥꯏ ꯃꯉꯥ ꯁ꯭ꯋꯥꯏ ꯆꯠꯁꯤꯁꯤ ꯍꯥꯏꯅꯕꯅꯦꯕꯀꯣ
ꯅꯨꯡꯗꯥꯡ ꯋꯥꯏꯔꯝꯒꯤ
ꯑꯗꯨ ꯂꯩꯗꯣ ꯑꯃꯨꯛ ꯄꯠꯈꯤꯗ꯭ꯔꯥ ꯈꯜꯂꯤꯅꯦ ꯍꯥꯏꯕ
ꯊꯦꯡꯅ ꯂꯩꯌꯣ ꯅꯨꯡꯊꯤꯟꯗ ꯊꯦꯡꯅ ꯂꯩꯌꯣ ꯅꯨꯡꯊꯤꯟ ꯄꯨꯡ ꯑꯅꯤ ꯑꯍꯨꯝ ꯑꯗꯥꯏꯗ ꯑ ꯅꯪ ꯂꯣꯏꯁꯟꯕ ꯍꯧꯕꯁꯦ ꯑꯅꯤ ꯑꯗꯥꯏꯗꯩ ꯍꯧꯒꯗ꯭ꯔꯥ
ꯍꯨꯝ ꯑꯍꯨꯝ ꯃꯈꯥꯏ ꯁ꯭ꯋꯥꯏꯗꯩ ꯍꯧꯗꯧ ꯃꯥꯜꯂꯦ
ꯑꯗꯨꯗꯤ ꯄꯨꯡ ꯑꯅꯤ ꯑꯗꯥꯏꯗꯨꯗ ꯊꯣꯛꯑꯒ ꯑꯅꯤ ꯑꯗꯥꯏꯗꯨꯗ ꯂꯩꯔꯨꯔꯣ ꯅꯪꯒꯤ ꯂꯣꯏꯁꯤꯟꯕ ꯍꯧꯗ꯭ꯔꯤꯉꯩ ꯃꯃꯥꯡꯒꯨꯗꯨꯗ ꯊꯣꯛꯍꯧꯔꯒ ꯍꯜꯂꯛꯑꯒ ꯂꯣꯏꯁꯟꯕ ꯍꯧꯕꯒꯤ ꯇꯥꯏꯃꯤꯡꯗꯨꯗ ꯂꯩꯌꫭꯕ
ꯑꯗꯣ ꯍꯣꯏ ꯑꯗꯨꯅꯦ ꯑꯩꯈꯣꯏ ꯕꯥꯥ ꯍꫭꯏꯅ ꯑꯃꯨꯛ ꯊꯤꯟꯕꯤꯔ ꯑꯗꯨꯅꯦ ꯐꯠ ꯂꯥꯎꯅ ꯆꯈꯤꯕꯩꯗꯨꯗ ꯑ ꯑꯗꯨꯝ ꯂꯧꯈꯠꯄ ꯌꯥꯕ
ꯎꯝ ꯑꯗꯣ ꯀꯩꯁꯨ ꯌꯥꯝꯅꯗꯤ ꯊꯨꯅꯗꯤ ꯀꯪꯉꯣꯏ ꯅꯨꯡꯁꯥ ꯐꯅ ꯁꯥꯖꯔꯒꯁꯨ ꯑꯗꯨꯝ ꯐꯅ ꯁꯥꯔꯒꯁꯨ ꯀꯨꯏꯅ ꯆꯠꯄꯅꯦꯕ ꯏꯕꯦꯝꯃ
ꯍꯣꯏ ꯆꯠꯂꯦ ꯑꯗꯨꯕꯨꯗꯤ
ꯑꯩ ꯗꯣꯂꯔꯒꯤꯗꯨ ꯕꯧꯗ ꯀꯪꯕ ꯗꯣ ꯕꯔꯗꯦꯗꯒꯤ ꯗꯃꯛ ꯈꯔꯛ ꯈꯔꯛ ꯀꯪꯅꯕ ꯐꯧꯕꯗꯣ ꯉꯔꯥꯡ ꯅꯍꯥꯟꯗ ꯄꯨꯟꯖꯟꯗ ꯉꯥꯏꯔꯤ
ꯑꯗꯨ ꯑꯗꯨꯅꯤꯅꯦ ꯑꯩꯅ ꯈꯜꯂꯤ ꯑꯗꯣ ꯍꯌꯦꯡꯁꯦ ꯑꯃꯨꯛ ꯑꯁ ꯍꯥꯏꯗꯤ ꯃꯣꯏ ꯑꯇꯩꯗ ꯍꯥꯏꯗꯕꯤꯗ ꯕꯣꯀꯦ ꯂꯩꯔꯦꯅ ꯑꯃ ꯍꯥꯏꯒꯗ꯭ꯔꯥ ꯑꯩꯈꯣꯏ ꯄꯨꯂꯞ ꯑꯃꯨꯛ ꯑꯩꯈꯣꯏꯕꯨ ꯄꯨꯜꯂꯞ ꯑꯃꯨꯛ ꯍꯧꯒꯠꯂꯒ ꯀꯩꯅꯣ ꯇꯧꯕꯗꯨꯗꯤ ꯍꯥꯏꯗꯤ ꯄꯩꯁꯥ ꯉꯥꯛꯇꯕꯤꯔ ꯉꯥꯛꯇ ꯐꯤꯁꯝꯗꯨ ꯏꯀꯥꯏꯖꯩ ꯍꯥꯏꯕ
ꯎꯝ ꯀꯅꯥꯅꯣ ꯀꯅꯥ ꯀꯅꯥ ꯆꯠ ꯊꯣꯏꯅꯣ ꯅꯣꯏ ꯌꯥꯝ ꯀꯩꯅꯣ ꯀꯥꯡꯈꯔꯣ
ꯑꯥ ꯑꯩꯈꯣꯏ ꯑꯍꯨꯝ ꯑꯃ ꯆꯠꯇꯣꯏꯅꯦꯕ ꯑꯥ ꯀꯣꯆꯤꯡ ꯀꯥꯡꯕꯨꯗꯨꯅꯦꯕ ꯑꯗꯨꯗ ꯑꯩꯅ ꯈꯜꯂꯤꯁꯤꯦ ꯎꯝ ꯕꯣꯛꯀꯦ ꯑꯃ ꯇꯧꯔꯒ ꯄꯩꯁꯥꯗꯣ ꯕꯨ ꯀꯦ ꯌ ꯀꯌꯥꯃꯨꯛ ꯌꯥꯗꯣꯏꯅꯣ ꯈꯪꯗꯦ ꯐꯥꯏꯚ ꯍꯟꯗ꯭ꯔꯦꯗꯀꯤ ꯁꯕ ꯌꯥꯒꯗ꯭ꯔꯥ ꯈꯪꯗꯦ
ꯌꯥꯍꯅꯤꯗ
ꯑꯗ ꯐꯥꯏꯚ ꯍꯟꯗ꯭ꯔꯦꯠꯀꯤꯁꯤ ꯌꯥꯝꯃꯣꯏꯗ꯭ꯔꯅ ꯑꯃꯨꯛ ꯈꯜꯂꯤꯅꯦꯕ
ꯑ ꯌꯥꯅꯦꯦ ꯍꯥꯏꯕꯠꯇꯗꯤ ꯎꯝ ꯑꯗꯨꯝ ꯀꯔꯠꯂꯕꯇꯦ ꯚꯥꯏ ꯈꯨꯗꯛꯀꯤ ꯁꯦꯝꯕ ꯌꯥꯕꯅꯦꯕꯀꯣ ꯑꯗꯨꯝ ꯃꯣꯏ ꯕꯨꯛꯀꯤꯦꯁꯦ ꯑꯗꯨꯝ ꯆꯥꯎꯕꯅꯦ
ꯎꯝ ꯆꯥ ꯕꯤꯕꯒꯦꯕꯨꯗꯤ ꯑꯗꯨꯕꯨꯗꯤ
ꯎꯝ ꯆꯥꯎꯕꯅꯦ ꯃꯣꯏꯁꯦ ꯑꯗꯣ ꯅꯥꯆꯣꯡꯒꯨꯝꯕ ꯅꯥꯏꯟ ꯋꯥꯟ ꯋꯥꯟꯒꯨꯝꯕ ꯑꯁꯥꯏ ꯂꯩꯕ ꯀꯥꯡꯕꯨꯁꯦ ꯇꯥꯡꯉꯦꯕ ꯊꯥꯖꯗꯅ ꯀ꯭ꯔꯦꯗꯝꯅꯣ
ꯑꯗꯒꯤ ꯑꯦꯄ꯭ꯔꯤꯜ ꯑꯦꯄ꯭ꯔꯤꯜꯅ ꯑꯃ ꯂꯩꯕꯗꯣ ꯑꯗꯨꯁꯨ ꯍ
ꯊ
ꯑꯗꯨ ꯑꯗꯨꯨꯁꯨ ꯍꯣꯡꯕꯗꯤ ꯃꯥꯜꯂꯦꯀꯣ
ꯍꯣꯡꯉꯦꯕꯀꯣ ꯑꯗꯨ ꯃꯣꯏꯗ ꯗꯨꯂꯥꯂꯦꯟꯂꯣꯡ ꯎ ꯁꯣꯝ ꯅꯥꯍꯥꯟ ꯑꯣꯏꯕꯅꯤꯗꯤ ꯀꯣꯂꯦꯖ ꯇꯣꯡꯒꯤꯦ
ꯎꯝ ꯂꯥꯞꯇꯤ ꯂꯥꯞꯄ
ꯎꯝ
ꯑꯗꯨꯅ ꯑꯩꯁꯦ ꯕꯣꯀꯦ ꯄꯨꯔ ꯆꯠꯁꯦ ꯕꯣꯀꯦꯒ ꯑꯗꯨꯃꯥꯏꯅ ꯀꯦꯁ ꯇꯧꯔꯒ ꯀꯦꯁ ꯄꯁꯜꯂꯁꯨ ꯌꯥꯏꯗꯅꯅꯀꯣ ꯑ ꯈꯨꯠꯁꯦ ꯂꯣꯏ ꯈꯨꯠꯁꯦ ꯄꯨꯡꯈꯥꯡ ꯍꯥꯡꯉꯒ ꯆꯪꯕꯗꯗꯤ ꯏꯀꯥꯏꯁꯦ ꯍꯥꯏꯕ ꯑꯃꯁꯨ ꯍꯥꯏꯗꯤ ꯇꯁꯦꯡꯅ ꯑꯩꯈꯣꯏ ꯆꯨꯝꯅꯒꯤ ꯆꯠ ꯐ ꯑꯣꯏꯔꯗꯤ ꯐꯕ ꯃꯤꯗꯤ ꯃꯌꯥꯝ ꯑꯗꯨꯒꯨꯝꯕ ꯃꯌꯥꯝ ꯄꯨꯟꯅꯔꯒ ꯂꯥꯛꯀꯗꯕ ꯃꯤꯗꯥꯡ ꯉꯇꯒꯤ ꯍꯥꯏꯗꯤ ꯀꯩꯅꯣ ꯑꯣꯏꯕꯅꯤꯅꯀꯣ
ꯎꯝ ꯑꯃꯨꯛ ꯑꯉꯥꯡ ꯃꯁꯨ ꯍꯥꯏꯇꯥꯔꯦꯛꯇ ꯄꯨꯂꯞ ꯄꯔꯦꯨꯝ ꯄꯔꯦ ꯐꯖ ꯍꯥꯏꯗꯤ ꯀꯩꯅꯣꯝ ꯇꯧꯋꯤꯗꯅꯦ ꯌꯥꯝ ꯑꯣꯒꯠ ꯑꯣꯏꯗ
ꯍꯧꯒꯠꯂꯒ ꯄꯨꯂꯞ ꯄꯥꯏꯁꯦ ꯀꯥꯏꯅꯒ ꯑꯗꯨ ꯑꯗꯨꯅꯦ ꯑꯗꯨꯗꯤ ꯍꯣꯏ ꯍꯣꯏ ꯑꯗꯨ ꯑꯗꯨ ꯑꯩ ꯂꯩꯃꯣ ꯂꯩꯔ ꯁꯤꯔꯥ ꯑꯗꯨꯅ ꯕꯨꯣꯀꯦ ꯑꯃ ꯂꯩꯁꯤꯔꯁꯨ ꯈꯜꯂꯤꯅꯦꯕ
ꯍꯣꯏ ꯅꯪ ꯇꯨꯝꯊꯣꯛꯑꯣ ꯑꯩ ꯊꯝꯃꯒꯦ
ꯍꯣꯏ ꯍꯣꯏ ꯍꯣꯏ ꯊꯝꯃꯣ ꯊꯝꯃꯣ
ꯎꯝ